ꯑꯥꯎꯂ
ꯍꯣꯏ ꯏꯇꯥꯎ
ꯑꯣꯥ
ꯅꯨꯡꯉꯥꯏꯔꯤꯕ꯭ꯔꯣ
ꯅꯨꯡꯉꯥꯏꯔꯤ ꯍꯥꯏꯇꯥꯔꯦ
ꯀꯔꯤ ꯇꯧꯔꯤꯒꯦ
ꯁꯨꯝ ꯆꯥꯛ ꯆꯥꯕ ꯂꯣꯏꯔꯒ ꯁꯨꯝ ꯐꯝꯃꯒ ꯂꯩꯌꯦꯗ
ꯑꯣ ꯕꯣ ꯌꯦꯡꯅꯕ ꯔꯦꯗꯤ ꯂꯩꯔꯝꯅꯤꯅ
ꯑꯥ ꯔꯦꯗꯤꯗ ꯂꯩꯔꯦ ꯔꯤꯐ꯭ꯔꯦꯁꯃꯦꯟꯒ ꯂꯣꯏ ꯌꯨꯝꯗ ꯊꯝꯃꯒꯀꯣ ꯉꯥꯏꯔꯒ ꯂꯩꯔꯦ
ꯈꯔ ꯇꯧꯔꯦ ꯈꯔ ꯇꯧꯔꯦ ꯍꯣꯔꯦꯟ ꯕꯣꯜꯗꯤ ꯐꯖꯗꯧꯔꯤ ꯏꯇꯥꯎ
ꯑꯥ ꯉꯁꯤꯒꯤ ꯃꯦꯁꯤ ꯈꯔꯗꯤ ꯅꯨꯡꯉꯥꯏꯔꯅꯤ
ꯎꯝ ꯃꯦꯠꯁꯁꯦ ꯏꯁꯀꯣꯠꯂꯦꯟꯒ ꯑꯦ ꯅꯣꯔꯋꯦꯒ ꯐ꯭ꯔꯥꯟꯁ ꯅꯠꯇ꯭ꯔꯣ
ꯐ꯭ꯔꯥꯟꯁ ꯑꯥ ꯃꯥꯅꯦ ꯐ꯭ꯔꯥꯟꯁꯇ ꯇꯧꯔꯒ ꯑꯩꯗꯤ
ꯐꯖꯔꯥꯅꯤ ꯉꯁꯤꯗꯤ
ꯎꯝ
ꯇꯥꯎꯗꯤ ꯀꯔꯤ ꯀꯔꯤ ꯇꯧꯔꯤꯒꯦ ꯑꯩ ꯉꯁꯤꯁꯦ ꯈꯥꯃꯦꯟꯅꯦ ꯑꯂꯨꯅꯦ ꯑꯗꯩꯗꯤ
ꯑꯥ
ꯌꯦꯟꯔꯨꯝꯒ ꯃꯤꯛꯁ ꯇꯧꯔꯒ ꯑꯗꯨꯝ ꯆꯥꯔꯦꯗ
ꯑꯣ ꯑꯗꯨꯅ ꯍꯥꯎꯅꯤ ꯑꯩꯗꯤ ꯑ ꯀꯣꯕꯤꯅꯦ ꯑꯗꯨꯒ ꯕꯤꯟꯁ ꯑꯗꯨꯒ ꯁꯤꯡꯖꯨ ꯑꯃ
ꯑꯁ ꯍꯥꯎꯕꯅꯤꯅꯦ ꯑꯗꯨꯁꯨ ꯀꯥꯡꯁꯣꯏ ꯊꯣꯡꯕ꯭ꯔꯣ
ꯀꯥꯡꯁꯣꯏꯗꯤ ꯊꯣꯡ ꯇꯧꯗꯦ ꯉꯁꯤ ꯉꯔꯥꯡ ꯉꯔꯥꯡ ꯋꯥꯔꯦ
ꯑꯣ ꯉꯔꯥꯡꯅ ꯀꯥꯡꯁꯣꯏ ꯆꯥꯕ꯫
ꯎꯝ꯫
ꯌꯥꯝ ꯐꯩꯅꯦ ꯏꯇꯥꯎꯗꯤ ꯍꯟꯗꯛꯇꯤ ꯀꯩꯀꯩ ꯍꯣꯅꯥꯕꯤꯔꯤꯒꯦ꯫
ꯑꯁ꯫ ꯀꯦꯝꯇ ꯍꯣꯠꯅꯗꯦꯗ ꯁꯨꯝ ꯌꯨꯝꯗ ꯁꯨꯝ ꯂꯩꯔꯒ ꯍꯌꯦꯡ ꯍꯌꯦꯡꯅ ꯀꯩꯅꯣ ꯇꯧꯔꯅꯤ ꯑꯃꯨꯛ ꯍꯧꯔꯅꯤ ꯊꯕꯛꯇꯣ꯫
ꯑꯣ ꯑꯠꯆꯥ ꯑꯠꯆꯥ ꯑꯈꯣꯏꯗꯤ ꯂꯩꯇ ꯂꯥꯏꯔꯕꯅꯤꯅꯍꯥ ꯊꯕꯛ ꯁꯨ ꯁꯨꯗꯁꯨ ꯌꯥꯗꯦ ꯊꯕꯛ ꯀꯟꯅ ꯍꯣꯠꯅꯔꯁꯤ ꯏꯇꯥꯎ꯫
ꯎꯝ ꯃꯥꯅꯦ꯫ ꯕꯣꯜ ꯌꯦꯡꯗꯣꯏꯔꯣ ꯅꯪꯁꯨ ꯃꯥꯏ ꯍꯧꯖꯤꯛꯅ ꯑꯃꯨꯛ ꯂꯥꯛꯑꯦ ꯍꯣꯢ ꯉꯁꯥꯏ ꯀꯩ ꯗꯧꯕꯒꯤꯔꯥ ꯈꯪꯗꯦ ꯉꯥꯍꯥꯛ ꯃꯨꯠꯂꯒ ꯍꯧꯖꯤꯛꯇꯤ ꯑꯃꯨꯛ ꯂꯥꯛꯑꯦ꯫
ꯃꯩꯁꯦ ꯏꯔꯤꯒꯨꯂꯔꯗꯤ ꯈꯔ ꯑꯣꯏꯔꯦꯅꯦꯀꯣ꯫
ꯃꯩ ꯍꯧꯖꯤꯛ ꯍꯧꯖꯤꯛ ꯈꯛꯇꯅꯤꯗ ꯃꯩ ꯀꯩꯅꯣ ꯃꯤꯅꯤꯠ ꯑꯃ ꯃꯨꯠꯂꯒ ꯃꯨꯛ ꯂꯥꯛꯑꯦ꯫
ꯌꯨꯝꯗ ꯂꯩꯔꯝꯅꯤꯅ ꯍꯧꯖꯤꯛꯇꯤ꯫
ꯑꯩꯒꯤ ꯏꯌꯥꯝꯕꯒꯤ ꯀꯩꯅꯣꯗ ꯂꯩꯌꯦ꯫
ꯑꯣ ꯕꯣꯜ ꯌꯦꯡꯅꯕꯀꯣ꯫
ꯁꯨꯝ ꯅ ꯅꯍꯥꯟꯅ ꯂꯩꯌꯦꯗ꯫ ꯅꯍꯥꯟꯅ ꯑꯗꯨꯝ ꯂꯩꯕꯀꯣ ꯎꯝ꯫
ꯏꯌꯥꯝꯕꯒ ꯑꯗꯨꯝ ꯂꯩꯃꯤꯟꯅꯕꯀꯣ꯫
ꯅꯪꯁꯨ ꯕꫭꯜ ꯌꯦꯡꯗꯣꯏꯔꯣ ꯅꯠꯇ꯭ꯔꯒ ꯀꯃꯥꯏ ꯇꯧꯗꯣꯏꯅꯣ꯫
ꯍꯣꯏ ꯑꯩꯁꯨ ꯕꯣꯜ ꯌꯦꯡꯅꯕ ꯔꯤꯐ꯭ꯔꯦꯁꯃꯦꯟ ꯀꯩꯀꯥ ꯂꯩꯅꯕ ꯀꯟꯅ ꯁꯦꯝ ꯁꯥꯔꯤꯗ꯫
ꯁꯤꯡꯖꯨ ꯑꯣꯏꯅ ꯇꯧꯔꯗꯤ ꯅꯨꯡꯉꯥꯏꯕꯅꯦ ꯑꯗꯣ꯫
ꯑꯁ ꯁꯤꯡꯖꯨꯁꯤꯅꯦ ꯃꯔꯨ ꯑꯣꯏꯔꯤꯁꯦ ꯍꯧꯖꯤꯛ ꯁꯤꯡꯖꯨ
ꯁꯤꯡꯖꯨꯒꯤꯗꯃꯛ ꯀꯟꯅ ꯀꯩꯅꯣ ꯇꯧꯔꯤ꯫ ꯈꯟꯅꯔꯤ ꯁꯤꯡꯖꯨ ꯆꯥꯔꯗꯤ ꯇꯨꯝꯁꯨ ꯇꯨꯝꯅꯤꯡꯗ꯭ꯔꯦꯅ ꯑꯁ ꯁꯥꯕꯗꯨꯅ ꯃꯣꯔꯣꯛ ꯈꯔ ꯁꯥꯕꯗꯨꯅ꯫
ꯑꯗꯨꯅ ꯐꯩꯌꯦ ꯑꯗꯨ ꯍꯛꯆꯥꯡꯒꯤꯗꯤ ꯍꯛꯆꯥꯡꯁꯦ ꯀꯩꯅꯣ ꯄ꯭ꯔꯣꯕ꯭ꯂꯦꯝ ꯂꯥꯛꯄꯗꯤ ꯑꯩꯈꯣꯏꯗꯤ ꯈꯪꯗ꯭ꯔꯦ꯫
ꯍꯥ ꯏ ꯅꯨꯡ ꯀꯩꯀꯥ ꯂꯥꯛꯄꯒꯤ꯫ ꯍꯥ ꯆꯤꯟꯖꯥꯛꯗꯨ ꯈ꯭ꯔ ꯆꯁꯟꯒꯗꯝꯅꯦ ꯍꯟꯗꯛ ꯀꯥꯂꯦꯟꯗꯗꯤꯀꯣ ꯁꯥꯁꯨ ꯁꯥꯕꯅꯤꯅ꯫
ꯎꯝ ꯀꯥꯏ ꯂꯩꯒꯦ ꯅꯪꯗꯤ꯫
ꯑꯩ ꯏꯝꯐꯥꯜꯗ ꯑꯗꯨꯝ ꯂꯩꯗ꯫
ꯑꯣ꯫
ꯏꯇꯥꯎꯁꯨ ꯏꯝꯐꯥꯜꯗ ꯂꯩꯔꯝꯅꯤꯅ꯫
ꯑꯥ ꯑꯗ ꯂꯩꯌꯦ꯫ ꯕꯣꯜ ꯌꯦꯡꯕꯁꯦ ꯃꯤ ꯃꯤ ꯌꯥꯝꯃꯗꯤ ꯌꯦꯡꯕ ꯅꯨꯡꯉꯥꯏ ꯑꯗꯣ ꯃꯤ ꯌꯥꯝꯗ꯭ꯔꯗꯤꯀꯣ
ꯃꯤ ꯑꯃꯅꯤꯗꯪꯗꯤ ꯌꯦꯡꯕꯁꯨ ꯅꯨꯡꯉꯥꯏꯇꯦꯗ ꯃꯤ ꯌꯥꯝꯕꯨ ꯌꯥꯝꯃꯗꯤ ꯃꯤ ꯇꯔꯨꯛ ꯇꯔꯦꯠ ꯅꯠꯇ꯭ꯔ ꯇꯔꯥꯕꯨ ꯁꯨꯔꯗꯤ ꯑꯁ ꯕꯣꯜꯕꯨꯗꯤ ꯀꯥꯞꯐꯤ ꯇꯥꯔꯦ ꯑꯗꯨꯝ ꯌꯦꯡꯕ ꯅꯨꯡꯉꯥꯏꯔꯦ ꯃꯥ ꯃꯥꯅ ꯁꯞꯄꯣꯔꯠ ꯇꯧꯕ ꯇꯤꯝꯗ ꯍꯥ ꯕꯦꯠꯇꯤꯡ ꯇꯧꯅꯔꯒ ꯀꯩꯀꯥ ꯇꯧꯔ ꯌꯦꯡꯕꯗꯨꯅ ꯍꯦꯟꯅ ꯐꯖꯩ
ꯎ ꯎꯨꯝ ꯎꯨꯝ
ꯀꯣꯂꯦꯖ ꯀꯩꯀꯥꯗꯤ ꯀꯥꯕ ꯂꯣꯏꯔꯦ ꯍꯥꯏꯕ꯭ꯔꯣ
ꯀꯣꯂꯦꯖ ꯍꯥꯏꯁꯦ ꯈꯪꯗ꯭ꯔꯦꯗ ꯑꯩꯁꯦ ꯁꯤꯛꯁ ꯁꯦꯝ ꯂꯣꯏꯔꯒ ꯀꯩꯅꯣ ꯁꯚꯦꯟ ꯑꯩꯠ ꯆꯠꯊꯒꯦꯔꯥ ꯆꯠꯊꯔꯣꯏꯔ ꯈꯪꯗ꯭ꯔꯦ ꯍꯧꯖꯤꯛ
ꯎꯨꯝ ꯑꯁ ꯑꯃꯨꯛ ꯆꯠꯊꯔꯁꯨ ꯑꯩꯈꯣꯏꯅ ꯇꯝꯅꯤꯡꯕꯗ ꯇꯝꯕ ꯐꯪꯉꯣꯏꯗꯣ ꯑꯃꯨꯛ ꯇꯝꯊꯔꯗꯤ ꯃꯇꯝ ꯃꯥꯡꯉꯦꯅ ꯑꯃꯨꯛ ꯈꯟꯂꯛꯀꯅꯤ
ꯎꯨꯝ
ꯈꯪꯗ꯭ꯔꯦ ꯑꯩꯁꯨ ꯇꯝꯊꯥꯒꯦꯅꯗꯤ ꯈꯟꯅꯤ ꯈꯜꯂꯝꯕꯅꯦ ꯇꯝꯗ꯭ꯔꯦ
ꯎꯨꯝ ꯁꯦꯚꯦꯟ ꯑꯩꯠ ꯅꯪ ꯇꯝꯗ꯭ꯔꯦ
ꯍꯣꯏ ꯑꯩ ꯇꯝꯗ꯭ꯔꯦ
ꯑꯣ ꯁꯤꯛꯁ ꯈꯛꯇꯔꯣ
ꯁꯤꯛꯁ ꯐꯥꯎ ꯇꯝꯃꯝꯃꯦ ꯎꯨꯝ
ꯎꯨꯝ ꯍ ꯍꯥ ꯇꯨꯡꯒꯤ ꯀꯩꯅꯣ ꯄ꯭ꯔꯣꯕ꯭ꯂꯦꯝ ꯂꯥꯛꯀꯗ꯭ꯔꯥꯅ ꯑꯩꯈꯣꯏꯅ ꯈꯟꯕꯀꯣ ꯑꯗꯨꯒꯤ ꯀꯩꯁꯨ ꯇꯧꯔꯣꯏ ꯍꯥꯏꯕꯗꯤ ꯀꯩꯁꯨ ꯇꯧꯔꯣꯏꯅ ꯑ ꯀꯩꯅꯣ ꯇꯧꯔꯗꯤꯀꯣ ꯑꯗꯨꯝ ꯇꯝꯗ꯭ꯔꯁ ꯁꯨ ꯌꯥꯔꯦꯅ ꯂꯦꯞꯄꯤꯔꯦ ꯂꯦꯞꯔꯦ
ꯇꯨꯡꯒꯤꯗꯤ ꯄ꯭ꯔꯣꯕ꯭ꯂꯦꯝꯕꯨꯗꯤ ꯂꯩꯔꯣꯏꯗ ꯑꯩꯈꯣꯏꯒꯤꯁꯨ ꯀꯨꯏꯅ ꯑꯩꯈꯣꯏꯒꯤ ꯍꯣꯠꯅꯖꯃꯟ ꯍꯥꯏꯕ ꯇꯥꯔꯦꯅꯦ
ꯎꯨꯝ
ꯑꯩꯈꯣꯏꯒꯤ ꯍꯣꯠꯅꯕꯗꯒꯤ ꯂꯩꯔꯦ ꯑꯗꯨꯗꯤ ꯑꯩꯈꯣꯏꯒꯤ ꯈꯨꯠꯇ ꯂꯩꯔꯦ
ꯑꯥ ꯑꯍꯨ ꯊꯕꯛꯕꯨꯗꯤ ꯀꯃꯥꯏ ꯀꯃꯥꯏ ꯇꯧꯔꯒꯦ
ꯊꯕꯛꯄꯨꯗꯤ ꯍꯧꯖꯤꯛꯄꯨꯗꯤ ꯌꯥꯝ ꯀꯟꯅꯗꯤ ꯍꯣꯠꯅꯕꯗꯤ ꯑꯣꯏꯗ꯭ꯔꯤꯗ ꯑꯗꯨꯝ ꯃꯆꯥ ꯃꯆꯥ ꯊꯤ ꯍꯥ ꯑꯗꯨꯝ ꯍꯤꯡꯅꯕ ꯍꯥꯏꯗꯨꯅꯤ ꯄꯣꯛꯀꯦꯠꯇ ꯄꯩꯁꯥ ꯌꯥꯎꯗ꯭ꯔꯁꯨ ꯂꯩꯕ ꯌꯥꯗ
ꯎꯨꯝ
ꯄꯩꯁꯥ ꯇꯥꯟꯗ꯭ꯔꯗꯤ ꯑꯃꯨꯛ ꯄꯩꯁꯥ ꯊꯣꯛꯇ ꯌꯦꯟ ꯇꯥꯗ꯭ꯔꯦ ꯑꯩꯈꯣꯏ ꯂꯩꯇꯥ ꯂꯥꯏꯔꯕꯁꯤꯡꯒꯤꯗꯤ ꯊꯤꯕ ꯇꯥꯕꯅꯤ ꯍꯤꯡꯅꯕ ꯂꯝꯕꯤ ꯊꯤꯕ ꯇꯥꯕꯅꯤ
ꯎꯨꯝ ꯃꯥꯟꯅꯦ ꯃꯥꯟꯅꯦ
ꯍꯩ ꯍꯥꯥ ꯄꯨꯟꯁꯤꯁꯨ ꯋꯥꯏ ꯋꯦꯗꯔꯁꯨ ꯅꯨꯡꯉꯥꯏꯇꯦ
ꯑꯁ ꯈꯨꯠꯁꯥꯁꯤꯗꯤꯀꯣ ꯅꯣꯡ ꯉꯁꯤꯗꯤ ꯅꯣꯡ ꯆꯨꯗꯦ ꯍꯣꯏ
ꯉꯁꯥꯏꯗꯨꯗꯤ ꯆꯨꯔꯤ ꯆꯨꯔꯤ ꯇꯧꯔ ꯂꯦꯞꯈ꯭ꯔꯦꯅꯦ ꯉꯁꯤ ꯋꯦꯗꯔ ꯃꯇꯥꯁꯤꯒꯥ
ꯑꯩ ꯇꯨꯝꯕ ꯀꯥꯟꯗ ꯆꯨꯕꯖꯥꯠꯂꯥ ꯈꯪꯗꯦ ꯉꯍꯥꯛ ꯅꯨꯡꯊꯤꯟꯗ ꯉꯥꯏꯍꯥꯛ ꯇꯨꯝꯂꯨ ꯇꯨꯝꯂꯨꯔꯦꯕ ꯑꯩ
ꯑꯣ ꯊꯤꯟꯗ ꯉꯁꯥꯏ ꯑꯩ ꯀ꯭ꯂꯥꯁ ꯆꯠꯂꯝꯗꯥꯏꯗ ꯆꯨꯑꯦꯕꯀꯣ
ꯑꯣ
ꯑꯁ ꯅꯣꯡ ꯅꯪ ꯅꯪꯒꯅꯤꯅ ꯒꯥꯔꯤ ꯀꯟꯅ ꯊꯧꯖꯤꯜꯂꯛꯄꯅꯦ ꯃꯤꯠ ꯀꯥꯁꯤ ꯂꯣꯏ ꯎꯗ꯭ꯔꯦꯗ
ꯎꯐꯨꯟ ꯂꯩꯐꯨꯟꯅ ꯍꯥ
ꯎꯝ ꯒꯥꯔꯤ ꯃꯆꯥ ꯊꯧꯕꯁꯦ ꯑꯁ ꯃꯤꯠꯁꯦ ꯑꯁ ꯏꯁꯄꯦꯛ ꯍꯥꯞꯇ꯭ꯔꯗꯤꯀꯣ
ꯎꯝ
ꯏꯁꯄꯦꯛ ꯍꯥꯞꯔꯥꯗꯤ ꯃꯤꯅ ꯅꯣꯡꯃ ꯑꯃꯨꯛ ꯈꯜꯂꯅꯤ ꯍꯥꯞꯇ꯭ꯔꯗꯤ
ꯏꯁꯄꯦꯛꯃꯨ ꯍꯥꯞꯄꯗꯤ ꯑꯁ ꯑꯗꯨꯝ ꯑꯉꯥꯡꯗꯣ ꯌꯥꯝ ꯄꯣꯡꯉꯦꯒ ꯍꯥꯏꯔ ꯍꯥꯞꯇꯣꯏꯅꯦꯕ ꯑꯃꯨꯛ ꯍꯥꯞꯇ꯭ꯔꯗꯤ ꯑꯩꯈꯣꯏꯒꯤꯗꯤ ꯃꯤꯠꯇꯣ ꯁꯣꯛꯑꯦꯕ
ꯎꯝ
ꯈꯪꯗ꯭ꯔꯦꯗ ꯃꯤꯒꯤ ꯃꯤꯠ ꯃꯤꯠꯇ ꯂꯩꯔꯦ ꯃꯣꯏꯅ ꯈꯟꯕ ꯃ ꯃꯥꯅ ꯈꯟꯕꯗ ꯂꯩꯔꯦ ꯑꯩꯈꯣꯏꯒꯤ ꯑꯩꯈꯣꯏꯅ ꯈꯟꯕ ꯀꯩꯀꯥ ꯇꯧꯕꯗꯤ ꯂꯣꯏ ꯇꯣꯡꯉꯥꯜꯂꯦꯗꯅ ꯃꯤꯑꯣꯏꯕ ꯑꯣꯏꯕꯅꯤꯅ
ꯎꯝ
ꯏꯇꯎꯗꯤ ꯀꯩ ꯇꯤꯝ ꯁꯞꯄꯣꯔꯠ ꯇꯧꯒꯦ ꯉꯁꯤꯗꯤ ꯀꯩ ꯀꯟꯇ꯭ꯔꯤ ꯁꯞꯄꯣꯔꯠ ꯇꯧꯔꯒꯦ
ꯅꯤꯟꯖꯥꯗ ꯑꯣꯏꯅ ꯇꯧꯔꯒꯦ ꯉꯁꯤꯗꯤ
ꯅꯤꯟꯖꯥꯁꯨ ꯌꯥꯗꯤ ꯌꯥꯏꯍꯦ ꯁꯦꯅꯕꯗꯤ ꯌꯥꯕꯅꯦ ꯑꯗꯨꯕꯨ ꯁꯞꯄꯣꯔꯠ ꯇꯧꯕ ꯃꯤ ꯌꯥꯝꯃꯟꯕꯩꯀꯣ
ꯎꯝ
ꯁꯞꯄꯣꯔꯠ ꯇꯧꯕ ꯃꯤꯁꯦ ꯈꯔ ꯌꯥꯝꯃꯦ ꯑꯗꯨꯅ ꯑꯩꯗꯤ ꯅꯣꯔꯋꯦꯗ ꯑꯣꯏꯅ ꯆꯠꯂꯒꯦ ꯍꯂꯥꯟꯗ ꯗ ꯑꯣꯏꯅ ꯍꯂꯥꯟꯗꯅ ꯈꯔ ꯐꯖꯗꯧ ꯃꯥꯜꯂꯦ
ꯎꯝ ꯍꯣꯔꯦꯟ ꯌꯦꯡꯉꯁꯦ ꯑꯗꯨꯗꯤ
ꯀꯅꯥꯅ ꯉꯝꯕ꯭ꯔꯥ ꯌꯦꯡꯕ ꯇꯥꯔꯦꯅ ꯍꯣꯔꯦꯟꯗꯤ
ꯉꯝꯕꯅ ꯉꯝꯔꯦ ꯉꯝꯗꯕꯅ ꯑꯗꯨꯝ ꯉꯝꯗ꯭ꯔꯦ ꯇꯣꯛꯑꯦ
ꯎꯝ ꯁꯨꯝ ꯕꯤꯠꯀꯤ ꯋꯥꯅꯦꯗ
ꯕꯤꯠꯀꯤ ꯋꯥꯅꯦꯗ ꯑꯗꯨꯗ ꯑꯗꯨ ꯃꯅꯨꯡꯗ ꯈꯠꯅꯅꯤꯡꯉꯥꯏꯁꯨ ꯂꯩꯇꯦ ꯑꯩꯈꯣꯏꯅ ꯁꯞꯄꯣꯔꯠ ꯇꯧꯕꯗꯣ ꯉꯝꯗ꯭ꯔꯦ
ꯎꯝ
ꯀꯩ ꯎꯄꯥꯏ ꯂꯩ ꯃꯥ ꯃꯥ ꯃꯥꯅ ꯉꯝꯕ ꯃꯅꯨꯡꯗ ꯑꯗꯨꯝ ꯁꯥꯟꯅꯔꯦ
ꯎꯝ ꯏꯃꯥꯟ ꯏꯃꯥꯟꯅꯕꯁꯤꯡ ꯃꯤ ꯈꯔꯕꯨꯗꯤ ꯃꯦꯁꯤꯒ ꯔꯣꯅꯥꯜꯗꯣꯒꯗ ꯃꯣꯏꯅ ꯁꯞꯄꯣꯔꯠꯒ ꯑꯁ ꯗꯤꯕꯦꯠ ꯇꯧꯕꯀꯣ ꯑꯁ
ꯗꯤꯕꯦꯠ ꯇꯧꯕꯁꯨ ꯌꯦꯡꯅꯤꯡꯗ꯭ꯔꯦ ꯑꯥꯁꯦꯡꯕ ꯏꯁꯇꯦꯇꯁꯅ ꯋꯥꯏꯆꯥꯏꯔꯦ
ꯎꯝ ꯗꯤꯚꯦꯠ ꯅꯨꯡꯇꯤꯒꯤꯇꯧꯕꯅꯦ ꯃꯣꯏꯗꯤ
ꯑꯩꯅ ꯅꯣꯏꯅꯦ ꯍꯧꯖꯤꯛ ꯗꯤꯕꯦꯠ ꯇꯧꯕꯁꯦ ꯃꯣꯏꯅꯁꯨ ꯈꯪꯉꯝꯃꯣꯏ ꯇꯧꯔꯅꯨꯅꯒ ꯍꯥꯏꯕꯅꯦ
ꯑꯗꯨꯅꯤ ꯑꯩꯈꯣꯏꯅ ꯗꯦꯕꯦꯠ ꯇꯧꯔꯤꯁꯦ ꯁꯤꯟꯅꯕ ꯃꯤ ꯑꯩꯈꯣꯏꯅꯗꯤ ꯈꯪꯉꯣꯏ ꯑꯩꯈꯣꯏ ꯈꯠ ꯇꯅꯦ ꯍꯧꯖꯤꯛ ꯗꯦꯕꯦꯠ ꯇꯧꯔꯤꯁꯤ ꯅꯠꯇ꯭ꯔꯥ ꯀꯅꯥꯒꯤ ꯃꯥꯡꯉꯦ ꯑꯩꯈꯣꯏ ꯑꯩꯈꯣꯏꯅꯦ ꯃꯥꯡꯉꯤꯁꯦ ꯃꯣꯏꯒꯤꯗꯤ ꯃꯥꯡꯗꯦꯕ ꯃꯣꯏꯗꯤ ꯉꯝꯕꯨ ꯉꯝꯃꯦ ꯄꯩꯁꯥ ꯐꯪꯉꯦ ꯉꯝꯕ ꯉꯝꯗ꯭ꯔꯦ ꯄꯩꯁꯥ ꯐꯪꯗ꯭ꯔꯦ꯫
ꯎꯝ ꯈꯟꯅꯒꯦ ꯐꯥꯎ ꯇꯧꯕꯅꯦ ꯃꯣꯏꯗꯤ
ꯑꯩꯗ ꯍꯟꯗꯛꯇꯤ ꯍꯟꯗꯛꯇꯤ ꯈꯪꯗ꯭ꯔꯦ ꯀꯅꯥꯅ ꯀꯥꯗꯣꯏ ꯃꯦꯁꯤ ꯀꯥꯗꯣꯏꯔꯥ ꯃꯦꯁꯤꯕꯨꯗꯤ ꯉꯝꯗꯤ ꯉꯝꯍꯟꯅꯤꯡꯉꯤ ꯑꯗꯨꯕꯨ ꯁꯤꯟꯅꯕꯒꯤ ꯃꯇꯨꯡ ꯏꯜꯂꯦꯅ
ꯎꯝ ꯄꯣꯔꯇꯨꯒꯜꯒꯨꯝꯕꯅꯦ ꯄꯣꯔꯇꯨꯒꯜꯁꯦ ꯑꯩꯁꯨ ꯔꫭꯅꯦꯜꯗꫭꯕꯨ ꯑꯗꯨꯝ ꯁꯞꯄꯣꯔꯠ ꯇꯧꯋꯦꯕꯀꯣ ꯑꯗꯨꯒ ꯀꯥꯔꯣꯏꯁꯨ ꯀꯥꯔꯣꯏꯁꯨ ꯈꯪꯉꯦꯕ ꯃꯥꯁꯦ
ꯎꯝ ꯀꯥꯒꯦꯔꯥ ꯀꯥꯔꫭꯏꯔꯥ ꯑꯩꯈꯣꯏ ꯍꯥꯏꯕ ꯉꯝꯗꯦꯅ ꯑꯗꯨꯗꯤ
ꯎꯝ꯫
ꯐꯥꯏꯅꯜ ꯅꯠꯇ꯭ꯔꯒ ꯁꯦꯃꯤ ꯐꯥꯏꯅꯜꯒꯨꯝꯕ ꯅꯣꯛꯑꯥꯎꯠ ꯃꯇꯝꯗꯅ ꯈꯪꯉꯅꯤꯅ
ꯎꯝ꯫
ꯌꯦꯡꯉꯁꯦ ꯗꯥꯎ ꯗꯥꯎ ꯍꯥꯏꯕꯗꯨꯅꯤ
ꯃꯥꯅꯤ ꯎꯝ꯫
ꯏꯇꯥꯎ ꯅꯣꯏꯔꯣꯝꯗꯗꯤ ꯍꯩꯅꯧ ꯅꯨꯡꯅꯧ ꯊꯥꯎ ꯍꯧꯗ꯭ꯔꯣ꯫
ꯍꯩꯅꯧ ꯍꯩꯅꯧꯗꯤ ꯄꯥꯜꯂꯦ ꯑꯗꯣ
ꯆꯥꯕ ꯌꯥꯕꯩ ꯃꯇꯥꯡ ꯌꯧꯔꯕꯣ
ꯑꫭ ꯑꫭ ꯎꯝ ꯈꯔꯗꯤ ꯃꯨꯜꯂꯦ ꯑꯗꯣ ꯀꯥꯕ ꯍꯩꯇꯕꯅꯤꯅ ꯑꯗꯨꯝ
ꯍꯨꯝ ꯌꯥ
ꯌꯦꯡꯉꯒ ꯂꯩꯔꯦ ꯌꯦꯡꯉꯒ ꯇꯣꯛꯑꯦ
ꯆꯩꯅ ꯀꯟꯊꯠꯂꯒ ꯇꯧ ꯌꯥꯗ꯭ꯔꯣ꯫
ꯆꯩꯁꯨ ꯌꯥꯎꯗꯦꯅꯦ ꯑꯩꯈꯣꯏꯗ꯭ꯔꫭ ꯑꯩꯈꯣꯏꯗ
ꯆꯩ ꯌꯥꯎꯗ꯭ꯔꯗꯤ ꯂꯥꯁꯇ ꯅꯨꯡ ꯇꯥꯅꯤꯀꯣ
ꯑꯥ ꯅꯨꯡꯁꯦ ꯅꯨꯡꯅ ꯇꯧꯔꯁꯨ ꯃꯤ ꯌꯨꯝꯗ ꯑꯃꯨꯛ ꯊꯣꯝꯗꯅ
ꯍꯨꯝ ꯃꯤꯒꯤ ꯌꯨꯝꯗ ꯑꯃꯨꯛ ꯊꯣꯝꯖꯤꯜꯂꯗꯤ ꯑꯃꯨꯛꯀ ꯕꯦꯔꯥ ꯀꯥꯅꯤ ꯍꯩꯅꯧ ꯆꯥꯅꯤꯡꯕ꯭ꯔꯥꯕꯨ ꯃꯤꯒꯤ ꯑꯃꯨꯛ ꯀꯣꯟꯊꯤ ꯆꯥꯔꯅꯤꯗꯣ
ꯎꯝ꯫
ꯕꯦꯔꯥꯅꯦ ꯑ ꯏꯇꯥꯎ ꯑꯩ ꯊꯕꯛ ꯑꯃ ꯂꯩꯌꯦ ꯑꯩ ꯍꯥꯟꯅ ꯀꯩꯅꯣ ꯇꯧꯈꯤꯒꯦ꯫ ꯄꯥꯎ ꯑꯃꯨꯛ ꯐꯥꯎꯅꯁꯤ ꯀꯣ
ꯍꯣꯏ ꯍꯣꯏ ꯐꯥꯎꯅꯁꯦ ꯐꯥꯎꯅꯁꯦ ꯑ ꯍꯣꯏ ꯎꯝ ꯐꯥꯔꯦ ꯐꯥꯔꯦ